ꯍ ꯇꯑꯌꯦ
ꯀꯩꯅꯣ ꯏꯕꯥꯅꯤꯁꯨ ꯋꯥꯔꯤ ꯁꯝꯅꯤ ꯃꯣꯏ ꯁꯥꯎ ꯍꯥꯥ ꯃꯅꯤꯁꯤ ꯋꯥꯔꯤ ꯋꯥꯔꯤ ꯁꯅꯗꯩ ꯃꯩꯁꯥ ꯎꯔꯖꯜꯂꯣ
ꯑꯗꯨꯒꯤ ꯃꯥꯂꯦ ꯖꯂꯁ ꯎ ꯀꯥꯝꯕ ꯔꯨꯅꯃ
ꯍꯣꯏ ꯈꯔ ꯀꯜꯂꯛ ꯃꯥꯜꯂꯦ ꯑꯗꯨꯒꯕ ꯃꯕꯥꯅꯤꯁꯤ ꯌꯥꯔꯔꯣꯏꯁꯤꯗꯤ ꯁꯨꯃꯥꯏꯅ ꯇꯧꯔ ꯂꯩꯔꯦ ꯍꯥꯏꯅ
ꯍꯣꯏ ꯌꯥꯗ꯭ꯔꯦ ꯁꯔꯚꯔꯒ ꯗꯥꯎꯟ ꯑꯣꯏꯁꯤꯜꯂꯦ ꯌꯥꯝ ꯅꯨꯡꯉꯥꯏ
ꯑꯁ ꯑꯩ ꯏꯕꯥꯅꯤ ꯑꯍꯥꯟꯕ ꯀꯣꯜꯗꯣ
ꯎꯝ
ꯁꯃꯤꯠ ꯇꯩꯕ ꯀꯥꯎꯕ ꯍꯧꯖꯤꯛꯗꯪ ꯈꯜꯂ ꯅꯤꯁꯉꯛꯑꯦ
ꯉꯥꯡꯒꯅꯨꯅꯦ ꯏꯕꯨꯡꯉꯣ
ꯑꯣꯍꯣ ꯁꯥꯎ ꯌꯥꯗꯦꯍꯦ
ꯏꯁ ꯀꯔꯤꯒꯤ ꯁꯥꯎꯒꯦꯔꯣ ꯅꯪꯒꯤ ꯅꯪꯒꯤ ꯅꯪꯒꯤ ꯍꯥꯏꯕꯤꯕꯋꯥꯅꯦ ꯑꯩꯗꯤ ꯀꯥꯏꯗꯦ
ꯎꯝ ꯕꯤꯔꯥꯅꯤꯕꯨ
ꯑꯗꯨꯅꯤ ꯁꯥꯎꯅꯤꯡꯉꯤ ꯍꯜꯂꯣ
ꯑꯗꯣ ꯂꯣꯡꯄꯦꯟ ꯍꯥꯞꯇꯕ꯭ꯔꯣ ꯀꯩꯅꯣ ꯍꯥꯐꯄꯦꯟ ꯍꯥꯞꯄꯥ ꯆꯠ ꯂꯩꯕꯩꯔꯣ
ꯁꯨꯛ ꯁꯔꯥ ꯀꯅꯅꯥ ꯂꯣꯡꯄꯦꯟ ꯍꯥꯞꯄꯀꯦꫪꯥ
ꯂꯣꯏꯁꯨ ꯀꯥꯡꯁꯤ ꯑꯗꯨꯗꯤ ꯋꯥꯅ ꯈꯥꯡꯗ꯭ꯔꯁꯨ ꯟꯗꯨꯅ ꯍꯥꯞꯄ ꯐꯠꯇ꯭ꯔꯣ
ꯗꯥꯛꯀꯤ ꯗꯥꯛ ꯉꯛꯇꯥ ꯉꯥꯏꯁꯤꯅꯤꯀꯣ
ꯑꯗꯨ ꯑꯗꯨ ꯉꯁꯥꯏꯒꯤ ꯋꯥꯔꯤꯗꯨꯣ ꯀꯟꯇꯤꯅ꯭ꯌꯨ ꯇꯧꯔꯁꯦ
ꯑꯩ ꯀꯔꯤ ꯋꯥꯔꯤ ꯂꯤꯔꯝꯕ꯭ꯔꯣ ꯑꯩ ꯀꯔꯤ ꯋꯥꯔꯤ ꯂꯤꯔꯝꯕ꯭ꯔꯣ
ꯑꯦ ꯀꯣꯂꯦꯖ ꯆꯠꯂꯣꯏꯗ꯭ꯔꯣ ꯑꯗꯨ ꯑꯗꯥ ꯑꯩꯅ ꯍꯪꯉꯦ ꯑꯗꯨ ꯅꯪ ꯀꯩꯅꯣꯝꯃ ꯍꯪꯒꯦ ꯇꯧꯔ ꯀꯣꯜꯗꯨ ꯂꯣꯏꯈ꯭ꯔꯦꯅ
ꯆꯠꯂꯣꯏ ꯍꯥꯏꯕꯗꯨꯗꯤ ꯑꯩ
ꯈꯪꯗꯦ ꯍꯥꯏꯕ ꯅꯠꯇ꯭ꯔꯣ
ꯈꯪꯗꯦ ꯍꯥꯏꯕꯗꯤ ꯃꯣꯏ ꯈꯨꯗꯛ ꯈꯨꯗꯛꯇ ꯑꯗꯨꯝ ꯍꯥꯏꯒꯜꯂꯦꯅ ꯑꯗꯨꯒꯤ
ꯑꯣ
ꯁꯨꯇꯤꯗꯤ ꯁꯨꯇꯤꯅꯦꯕ ꯑꯗꯨꯕꯨ ꯃꯣꯏꯅ ꯀꯧꯔꯛꯑꯗꯤ ꯍꯥꯏꯕꯅꯤꯗ
ꯎꯝ
ꯪ ꯅꯪꯗꯤ ꯖꯣꯔ ꯂꯥꯏꯟ ꯐꯖꯅ ꯂꯩꯌꯦꯅꯦ
ꯀꯥꯏꯗꯒꯤ
ꯅꯪꯒꯤ ꯄꯔꯣꯐꯥꯏꯜ ꯄꯤꯛꯆꯔ
ꯎ
ꯅꯪꯅ ꯇꯧꯕ꯭ꯔꯗꯨ ꯃꯥꯅꯦ ꯀꯩꯅꯣ ꯅꯪ ꯅꯠꯇꯦ ꯃꯤ ꯍꯞꯄꯥ ꯌꯥꯝꯃꯤꯅ ꯑꯗꯨꯒꯤ ꯍꯥꯏꯕꯅꯦ
ꯍꯣꯏ ꯅꯪꯁꯨ ꯃꯥꯟꯕ ꯅꯪꯗꯣ ꯀꯗꯥꯏꯗꯒꯤ ꯅꯨꯄꯥ ꯃꯔꯤ ꯃꯉꯥꯒꯤ ꯅꯗꯣ ꯑꯩꯒꯤ ꯑꯩꯅ ꯈꯪꯗꯥꯕ ꯃꯤ
ꯑꯩꯔꯣ
ꯎꯝ ꯅꯪꯒꯤ ꯁꯩꯠ ꯁꯩꯠ ꯄ꯭ꯔꯣꯐꯥꯏꯜ ꯑꯣꯏꯣ ꯑꯩꯗꯣ ꯉꯛꯈ꯭ꯔꯕ ꯐꯔꯁꯇꯥꯗꯤ ꯁꯤ ꯅꯨꯄꯥꯗꯤ ꯈꯪꯉꯦ ꯍꯥꯏꯒꯦ ꯇꯧꯔꯒ ꯑꯗꯨ ꯑꯣꯏꯔꯝꯗꯦ
ꯑꯣꯏꯔꯝꯃꯣꯏꯍꯦ ꯃꯨꯟꯅ ꯌꯦꯡꯉꯣ ꯐꯖꯅ
ꯑꯣꯏꯗꯦ ꯑꯣ ꯀꯔꯤꯔꯣꯍꯦ
ꯁꯝ ꯀꯛꯊꯠꯈ꯭ꯔꯕꯅꯦ ꯁꯥꯡꯃꯟꯈ꯭ꯔꯦ ꯍꯥꯏꯅꯀꯣ ꯑꯃꯨꯛꯀ
ꯑꯝ ꯏꯅꯥꯎꯅꯨꯄꯤꯁꯤꯡ ꯂꯣꯟꯍꯟꯕꯅꯤꯗ ꯃꯇꯝ ꯂꯦꯟꯐꯝ ꯂꯩꯇꯕꯒꯤ
ꯇꯦꯅ ꯑꯃꯨꯛ ꯂꯩꯔꯒꯦꯅ ꯁꯝ ꯅꯥꯟꯅ ꯀꯛꯊꯠꯈ꯭ꯔꯅꯤ
ꯒꯤ ꯕꯖ ꯀꯠ ꯀꯨꯨꯝꯕꯁꯦ ꯄꯛꯆꯕ ꯃꯥꯜꯂꯦ
ꯑꯩꯔꯣ
ꯍꯣꯏ
ꯑꯗꯨꯝ ꯕꯖ ꯀꯠꯃꯛꯇꯤ ꯅꯠꯇꯦ ꯍꯟꯗꯛ ꯇꯧꯔꯁꯤ ꯑꯗꯨꯝ ꯑꯗꯨꯒꯤ ꯑꯣ ꯑꯗꯨ ꯑꯗꯨꯒꯨꯝꯕꯒꯤ ꯏꯁꯇꯥꯜꯗ ꯑꯃ ꯀꯛꯈ꯭ꯔꯕꯅꯤ
ꯑꯣ ꯎꯝ ꯅꯪ ꯑꯁꯤ ꯂꯣꯏꯔꯦꯒ ꯀꯔꯤ ꯇꯧꯒꯦꯔꯥ
ꯀꯩꯁꯨ ꯇꯧꯔꯔꯣꯏꯗ ꯀꯩꯗꯧꯅꯤ
ꯅꯠꯇꯦꯗꯥ ꯑꯇꯣꯞꯄꯒ ꯋꯥꯔꯤ ꯁꯥꯟꯅꯔꯣꯏꯗ꯭ꯔ ꯁꯤꯅꯤꯗ
ꯀꯅꯥ ꯁꯥꯟꯅꯅꯤ ꯁꯥꯟꯅꯅꯤ ꯂꯩꯇꯦꯗ
ꯅꯪꯁꯨ ꯍꯦꯟꯖꯂ ꯑꯗꯨ ꯃꯛꯇꯤ ꯒꯔꯨꯞꯇ ꯍꯪꯉꯣꯅ
ꯃꯤ ꯄꯉꯥꯡꯁꯨ ꯕꯤꯗ ꯌꯥꯎꯗꯕꯀꯣ
ꯑꯩ ꯄꯤꯕꯤ ꯑꯦ
ꯅꯪ ꯁꯟꯅꯥ ꯒꯦꯗꯤ ꯁꯥꯟꯅꯧꯑꯣ ꯀꯩꯁꯨ ꯀꯥꯏꯗꯦ
ꯍꯩꯃꯥ ꯅꯪꯒꯤ ꯈꯟꯕꯤꯔꯒ ꯍꯥꯏꯕꯤ ꯍꯣꯏ ꯑꯩ ꯑꯩꯗꯤ ꯏꯃꯥꯟꯅꯕꯤ
ꯇꯜꯂꯦ
ꯅꯪꯒꯤ ꯆꯥꯥꯟꯁ ꯂꯧꯕ ꯌꯥꯌꯦ ꯀꯩꯅꯣ
ꯆꯥꯟꯁ ꯑꯃꯨꯛ ꯄꯤꯁꯜꯂꯛꯑꯦ ꯃꯥꯅ
ꯑꯁꯦꯡꯕ ꯍꯥꯏꯔꯒꯥ
ꯂꯧꯔꯣꯏꯔꯒꯦ ꯑꯇꯧꯕꯕꯗ ꯄꯤꯈꯔꯣ ꯆꯥꯟꯁꯇꯣ
ꯏꯁ ꯀꯔꯤꯒꯤ
ꯑꯗꯨꯝ ꯌꯥꯅꯤ
ꯅꯨꯄꯤ ꯀꯤꯕꯅꯤꯅꯦ ꯅꯨꯄꯤꯕꯨ ꯀꯩ ꯑꯣꯏꯗꯅ ꯀꯩ ꯑꯣꯏꯗꯅ ꯀꯤꯗꯣꯏꯅꯣ
ꯀꯤꯕ ꯍꯥꯏꯕꯁꯦ ꯑꯇꯣꯞꯄꯒꯤ ꯁꯦꯟꯁꯇ ꯍꯥꯏꯕꯅꯦ ꯑꯩ
ꯀꯩꯁꯨ ꯈꯟꯗꯦꯗ
ꯑꯦ ꯀꯤꯕ ꯀꯤꯕ ꯍꯥꯏꯕꯗꯤ ꯑꯁ ꯑꯗꯨ ꯍꯥꯏꯅꯕ ꯅꯠꯇꯦ ꯅꯪꯅ ꯈꯟꯕꯗꯣ ꯑꯩꯅ ꯍꯥꯏꯕꯗꯤ ꯇꯣꯉꯜꯂꯦꯕ
ꯀꯩ ꯇꯣꯉꯥꯟꯕꯗꯣ ꯍꯥꯏꯔꯛꯑꯣ ꯀꯩꯅꯣ ꯍꯥꯏꯔꯣꯅꯦ
ꯀꯣꯏꯅꯕ ꯒꯨꯝꯕꯗꯣ ꯍꯥꯏꯕꯅꯤꯗ
ꯀꯤꯗꯦꯗꯥ
ꯑꯗꯨꯗꯤ ꯁꯥꯝꯕꯤꯔꯒꯦꯅꯦ
ꯍꯥ ꯍꯥ
ꯁꯥꯕꯤꯒꯦ ꯌꯥꯗꯦ
ꯀꯦ ꯑꯦ
ꯅꯪꯁꯦ ꯍꯣꯏ ꯍꯣꯏꯗꯤ ꯍꯥꯏꯅꯤꯡ ꯍꯣꯏꯗꯤ ꯍꯥꯏꯅꯤꯡꯕꯅꯦꯕ ꯑꯗꯨ ꯍꯥꯏꯅꯤꯡꯉꯦ ꯑꯗꯨ ꯅꯪꯅ ꯍꯥꯏꯕ ꯉꯝꯗꯕꯒꯤꯅꯦ
ꯏꯁ ꯅꯪ ꯌꯥꯝ ꯈꯪꯉꯤꯍꯦ
ꯑꯁ ꯏꯀꯥꯏꯔꯨꯅꯨ ꯑꯩ ꯐꯖꯅ ꯏꯟꯇ꯭ꯔꯣꯗ꯭ꯌꯨꯁ ꯇꯧꯕꯤꯌꯣ
ꯌꯥꯔꯅꯤ
ꯀꯩꯒꯤꯔꯣ
ꯀꯩꯒꯤꯅꯣ ꯅꯪꯅ ꯌꯥꯝ ꯀꯣꯏꯍꯟꯅꯤꯡꯉꯤꯁꯦ
ꯠꯇꯦ ꯀꯍꯅꯤꯕꯩ ꯅꯇꯦ
ꯀꯦ
ꯈꯨꯃꯟ ꯅꯤꯡꯕꯏ ꯅꯇꯦ ꯁꯦꯡ ꯑꯗꯨ ꯄꯥꯏ ꯕꯅꯤꯗ
ꯅꯪ ꯌꯥꯝ ꯀꯣꯏꯍꯟꯅꯤꯡꯉꯤꯗꯤ ꯏꯕꯥꯅꯤ ꯑꯣꯏꯅ ꯋꯥꯔꯤ ꯁꯟꯅꯁꯦ ꯑꯇꯣꯞꯄꯗꯁꯨꯅꯤꯡꯗꯦ
ꯁꯥꯏ ꯍꯧꯖꯤꯛꯇꯤ ꯅꯠꯇꯦ ꯍꯧꯖꯤꯛꯇꯤꯀꯣ ꯑꯩꯒꯤꯗꯤꯂꯣꯏ ꯈꯔ ꯀꯩ ꯇꯧꯕꯅꯤꯅ ꯑꯗꯨꯝ ꯅꯪꯒꯤ ꯈꯛꯠ ꯑꯃꯗ ꯑꯗꯨꯝ ꯇꯧꯕꯤꯒꯦ ꯍꯥꯏꯕꯅꯤꯗ ꯍꯦꯜꯞ ꯇꯧꯕꯤꯒꯦ ꯑꯗꯨ ꯀꯣꯟꯅꯗ꯭ꯔꯗꯤ ꯑꯦꯛꯁꯇ꯭ꯔꯥ ꯍꯥꯞꯄꯤꯒꯦꯍꯥꯝꯅꯤꯇꯥ ꯒꯦꯟꯠꯕꯔꯥ
ꯁꯤ ꯑꯦꯞꯀꯤꯗꯤ ꯀꯩꯁꯨ ꯅꯠꯇꯦꯅ
ꯊꯕ
ꯁꯤ ꯁꯤ ꯁꯤꯗ ꯁꯥꯟꯅꯕꯗꯤ ꯁꯨꯝ ꯀꯩꯅꯣ ꯇꯧꯕ ꯑꯩꯅ ꯅꯪ ꯅꯪꯅ ꯍꯥꯏꯕꯗꯨꯗ ꯀꯣꯏꯕ ꯀꯣꯏꯗꯕꯒꯤ ꯃꯇꯥꯡꯗꯨꯗꯅꯤ ꯑꯩꯅ ꯍꯥꯏꯔꯤ
ꯑꯦ ꯑꯩꯗꯤ ꯀꯣꯏꯕꯤ ꯍꯦ ꯅꯠꯇꯦꯅꯁꯨ ꯑꯩꯅ ꯍꯥꯏꯕꯗꯤ ꯍꯦꯜꯞ ꯇꯧꯕꯤꯒꯦ ꯍꯥꯏꯕ ꯋꯥꯅꯦ
ꯎꯝ ꯑꯗꯨ ꯅꯪ ꯀꯩꯅꯣ ꯅꯨꯄꯤ ꯅꯨꯄꯤ ꯀꯣꯏꯕ ꯀꯤꯒꯅꯨ ꯑꯗꯨ ꯉꯥꯛ ꯇꯧꯁꯤꯅ
ꯊꯤꯔꯗꯤ ꯍꯥꯏꯕ ꯃꯥꯅꯤꯗ ꯊꯤꯔꯗꯤ ꯀꯥꯏꯅꯤ
ꯍ
ꯑꯗꯨ ꯏꯕꯥꯅꯤ ꯀꯣꯏꯅꯔꯤꯁꯤꯅꯦ ꯑꯗꯨꯗꯤ
ꯑ ꯑꯗꯨ
ꯇꯥꯍꯥꯏꯔꯛꯏꯅꯦ ꯂꯨꯍꯟ ꯑꯗꯨꯃꯥꯏꯅ ꯇꯧꯅꯨꯅꯣꯏ ꯑꯔꯖꯦꯟ ꯇꯅꯒ ꯑꯃ ꯆꯥꯟꯅꯕꯨ ꯍꯨ ꯇ ꯑꯣꯏꯦꯕꯛ ꯊꯛ ꯊ ꯊ ꯇꯧ
ꯅꯔꯚꯁ ꯆꯠꯄ꯭ꯔꯣ
ꯍꯥ ꯆꯠꯠꯇꯦ ꯆ ꯔꯁꯕꯨꯨ ꯀꯔꯣ
ꯑꯗꯨꯗꯤ ꯑꯗꯨꯗꯤ ꯀꯩ ꯇꯨꯗꯤꯛ ꯇꯨꯗꯤꯛ ꯇꯧꯋꯤꯗ ꯀꯩꯒꯤꯅꯣꯕ
ꯈꯪꯗꯦ ꯀꯔꯤ ꯃꯔꯝ ꯂꯩꯕ꯭ꯔꯣ ꯑꯗꯨꯝ ꯍꯔꯕꯤꯅꯤꯒꯔꯅ ꯈꯣꯡꯋꯥꯕꯥꯎ
ꯗꯥꯏꯔꯦꯛ ꯗꯥꯏꯔꯦꯛ ꯑꯣꯏꯃꯜꯂꯦ ꯍꯥꯏꯔꯣ
ꯍꯥꯥ
ꯗꯥꯏꯔꯧꯛ ꯑꯣꯏꯃꯥꯂꯦ ꯍꯤꯔꯣꯕꯥ
ꯗꯥꯏꯔꯦꯛ ꯈꯔꯤ ꯍꯥꯏꯅꯕ꯭ꯔꯣ
ꯗꯥꯏꯔꯦꯛ ꯑꯣꯏꯃꯂꯦ ꯍꯥꯏꯕ
ꯑꯁ ꯅꯣꯏꯒꯨꯝꯕꯁꯦꯀꯣ ꯂꯩꯁꯩ ꯈꯕꯔꯅꯤꯅꯤ
ꯍꯣꯏ ꯀꯥꯏꯗꯤ
ꯦ ꯑꯩꯁꯨ ꯕ꯭ꯔꯦꯛ ꯐꯪꯕꯗ ꯉꯥꯏꯔꯤꯦ ꯊꯅꯝꯕꯤꯗꯅ ꯎꯝ
ꯅꯗꯤ ꯊꯥꯖꯗꯕꯗꯣ ꯐꯖꯗꯕꯗꯣ ꯋꯥꯔꯤꯁꯤꯅꯔ ꯀꯥꯟꯗ ꯈꯪꯗꯣꯏ ꯅꯠꯇ꯭ꯔꯣ
ꯑꯗꯨ ꯋꯥꯔꯁꯣ
ꯍꯨꯏꯗ ꯅꯪꯅ ꯌꯥꯔꯗꯤꯦ ꯀꯃꯥꯏꯅ ꯌꯥꯗꯕ ꯌꯥꯔꯣꯏ ꯌꯥꯗꯕ ꯌꯥꯔꯣꯏ ꯀꯃꯥꯏꯅ ꯍꯥꯏꯅꯤ
ꯑꯩꯗꯤ ꯑꯗꯨꯃꯥꯏꯅ ꯍꯥꯏꯌꯣ ꯍꯥꯏꯈꯤꯕ꯭ꯔꯣ ꯑꯗꯨꯝ ꯍꯥꯏꯕꯤꯈꯅꯦ
ꯑꯗꯨ ꯅꯪ ꯀꯩꯒꯤꯅꯣꯕ ꯊꯥꯖꯕ ꯉꯝꯗꯦ ꯑꯩꯁꯦ
ꯁꯨꯝꯃ ꯍꯥꯏ
ꯑꯗꯣ
ꯅꯪꯒꯤꯗꯤ ꯑꯩꯅ ꯑꯁꯦꯡꯕ ꯍꯥꯏꯔꯗꯤ ꯍꯧꯖꯤꯛ ꯍꯧꯖꯤꯛꯀꯤ ꯑꯗꯨꯝ ꯅ ꯍꯥꯏ ꯃꯅꯤ ꯍꯥꯏꯥꯏ ꯁꯤ ꯀꯩꯅ ꯇꯧꯁ
ꯀꯦ
ꯏꯗ
ꯑꯩꯁꯦ ꯉꯁꯤ ꯉꯥꯡꯐꯝ ꯉꯥꯡꯐꯝ ꯈꯪꯗꯦ ꯉꯁꯤ ꯑꯁ ꯅꯪ ꯑꯗꯨꯃꯥꯏꯅ ꯍꯥꯏꯕꯒꯤ ꯌꯦꯡꯉꯣ ꯍꯧꯖꯤꯛꯇꯤ ꯃ ꯐꯕ ꯈꯪꯗ꯭ꯔꯦ
ꯌꯦꯅꯦ ꯆꯦ ꯍꯥꯏꯌꯣ ꯍꯥꯏꯌꯣ
ꯁ ꯈꯟꯗ꯭ꯔꯦ ꯍꯥꯏꯕ ꯀꯔꯤ ꯍꯤꯔꯣ ꯍꯥꯏꯌꯣ ꯍꯥꯏꯌ
ꯑꯗꯨ ꯍꯥꯏꯗꯦꯅ ꯈꯟꯈ꯭ꯔꯣꯕꯣ
ꯑꯣ ꯃꯤꯁꯦ ꯍꯥꯠꯇꯣ ꯃꯇꯨꯡꯗ ꯑꯣ ꯍꯥꯠꯇꯕꯅꯦ ꯈꯜꯂꯣꯗ ꯍꯥꯏꯔꯒ ꯍꯥꯏ ꯍ ꯑꯗꯨ
ꯄ꯭ꯔꯃꯥꯟ ꯈꯨꯕꯤ ꯅꯠꯇꯦ ꯅꯪꯒꯤ ꯄ꯭ꯔꯃꯥꯟꯗꯨꯗꯤ ꯗꯤ ꯍꯦꯃꯂꯗꯗꯤ ꯆꯥꯟꯅꯗ꯭ꯔꯦ
ꯆꯉꯌꯦ
ꯆꯉꯗꯤ
ꯇꯃꯦ ꯑ ꯑꯗꯨꯅ ꯁꯤꯕꯩ ꯋꯥꯅꯦ
ꯀꯃꯥꯏꯅ ꯆꯅꯤꯕ
ꯆꯉꯥꯏꯅ
ꯎꯝ ꯎꯝ ꯁꯤꯤꯗꯦ ꯁꯤꯤꯗꯦ ꯍ ꯍꯤꯡꯃꯤꯗꯤ
ꯑꯁꯤꯗꯤ ꯑꯁꯤ ꯁꯤꯗꯤꯁ ꯇꯦꯝꯄꯣꯔꯔꯤ
ꯁꯤ ꯕꯤꯔꯅꯤꯁꯨ ꯑꯗꯣ ꯀꯣ
ꯀꯔꯤꯔꯨꯛꯀꯨꯗꯤ
ꯑꯗꯨ ꯀꯣ
ꯎꯝ
ꯑꯗꯨꯗꯣ
ꯀꯤꯕ ꯕꯁꯤ ꯅꯨꯄꯥꯁꯦ
ꯐꯥꯏ ꯇꯧꯅꯤꯗ
ꯑꯩꯁꯨ ꯈꯪꯉꯦ ꯅꯪ ꯐꯥꯒꯤ ꯇꯧꯋꯦꯗꯣ
ꯑꯍꯃꯨꯛ ꯌꯥꯝ ꯈꯪꯉꯦ ꯅꯪꯗꯤ ꯅꯪ ꯌꯥꯝ ꯈꯪꯒꯜꯂꯤꯁꯤ ꯀꯩꯒꯤꯅꯣ
ꯈꯪ
ꯌꯥꯝ ꯈꯪꯒꯟꯒꯅꯨꯍꯦ
ꯀꯩꯒꯤꯔꯥ ꯍꯥꯏꯁꯤꯕꯣ
ꯁꯨꯝ ꯄꯥꯍꯥꯏ ꯍꯥꯏ ꯋꯥꯅꯤꯗ
ꯑꯩꯁꯨ ꯈꯪꯉꯦ ꯅꯪ ꯍꯪ ꯉꯥꯡꯅꯤꯉꯥꯏ ꯂꯩꯇꯦ ꯄꯉꯥꯡ ꯉꯥꯡꯕꯅꯦ
ꯁꯤꯗ ꯉꯥꯡꯕ ꯌꯥꯝ ꯅꯨꯡꯉꯥꯏꯇꯦꯅꯦ ꯕꯦꯔꯤꯌꯔ ꯌꯥꯝ ꯂꯩꯕꯒꯤ